ꯍꯥꯥ
ꯋꯥꯔꯤ ꯅꯨꯡꯉꯥꯏꯔꯤꯉꯥꯏꯗ ꯀꯣꯜ ꯇꯠꯈ꯭ꯔꯦꯅꯦ
ꯑꯗꯨꯅꯤꯅꯦ ꯅꯨꯡꯉꯥꯏꯌꯦꯅꯦ ꯋꯥꯔꯤ ꯅꯨꯡꯉꯥꯏꯕ ꯍꯧꯔꯤꯀꯥꯟꯁꯤꯗ
ꯀ꯭ꯂꯥꯁ ꯄꯨꯡ ꯀꯌꯥꯗ ꯆꯠꯄ꯭ꯔꯣ
ꯎꯝ ꯈꯪꯗꯦ ꯍꯧꯖꯤꯛꯇꯤ ꯍꯥꯏꯔꯛꯇ꯭ꯔꯤ ꯑꯣꯖꯥꯁꯤꯡ ꯑꯦꯕꯥꯏꯂꯦꯕꯜ ꯑꯣꯏꯗ꯭ꯔꯗꯤ ꯆꯠꯈꯤꯔꯣꯏ ꯃꯣꯏ ꯑꯕꯥꯜꯂꯦꯕꯜ ꯃꯇꯝꯗ ꯆꯠꯀꯅꯤ ꯂꯥꯔꯒ ꯐꯝꯔꯒ ꯉꯥꯏꯕꯗꯣ ꯋꯥꯏꯌꯦꯕ ꯁꯠ ꯁꯠ ꯇꯧꯗꯝꯅꯤꯅꯀꯣ
ꯄꯨꯡ ꯀꯌꯥꯗ ꯍꯜꯂꯛꯅꯤ ꯍꯜꯂꯛꯄꯗꯤ ꯄꯨꯨꯡ ꯀꯥꯗ ꯍꯜꯂꯛꯑꯦ ꯑꯗꯣ
ꯄꯨꯡ ꯑꯦꯜ ꯑꯥ ꯊꯦꯡꯃꯟꯕ ꯍꯥꯏꯕꯁꯦ ꯑꯍꯨꯝꯅ ꯑꯣꯏꯕꯅꯦꯕꯀꯣ ꯃꯣꯏꯅ ꯀꯩꯅꯣ ꯉꯥꯏꯌꯣ ꯉꯥꯏꯌꯣ ꯍꯥꯏꯔꯗꯤ ꯑꯗꯨ ꯑꯗꯨꯝ ꯉꯥꯏꯌꯦꯕ ꯑꯩꯈꯣꯏꯗꯣ ꯑꯗꯨꯃꯥꯏꯟ ꯇꯧꯋꯦ ꯑꯗꯣ ꯃꯣꯏꯅ ꯑꯥ ꯂꯧ ꯒꯦ ꯍꯥꯏꯔꯗꯤ ꯁꯠ ꯁꯠ ꯑꯗꯨꯝ ꯂꯧꯋꯦꯕ ꯑꯣꯖꯥꯗꯤ ꯌꯥꯝꯗꯝꯅꯤꯅ ꯀꯣ ꯑꯗꯨꯝ ꯊꯨꯅ ꯂꯣꯏꯁꯤꯟꯅꯦꯕ ꯑꯗꯨꯅꯤꯗꯥ ꯑꯗꯨ ꯈꯪꯗ꯭ꯔꯤ ꯃꯣꯏ ꯍꯧꯗ꯭ꯔꯤꯕ ꯑꯣꯖꯥꯁꯤꯡꯁꯨ ꯂꯥꯛꯀꯅꯤ ꯂꯥꯛꯑꯣꯏꯗ꯭ꯔꯥ ꯈꯪꯗ꯭ꯔꯤꯕ ꯑꯗꯨꯒꯤꯅꯤꯗ ꯆꯠꯄꯗꯤ ꯆꯠꯈꯤꯅꯤ ꯁꯤ ꯂꯣꯏꯔꯒ ꯀꯩ ꯀꯩꯅꯣ ꯋꯥꯁꯞ ꯇꯧꯔꯒ ꯑꯩꯁꯨ ꯇꯧꯔꯅꯤ
ꯆꯥꯛꯁꯨ ꯆꯥꯔꯦꯕ ꯉꯟꯂꯦꯍꯦ
ꯉꯟꯗꯦꯍꯦ ꯊꯦꯡꯉꯦ ꯏꯅꯥꯎꯅꯨꯄꯤ ꯃꯣꯏꯁꯤꯡ ꯐꯥꯎ ꯆꯠꯈ꯭ꯔꯦ
ꯎꯝ
ꯏꯅꯥꯎꯅꯨꯄꯤ ꯃꯣꯏꯅꯤ ꯂꯩꯕꯅꯤꯅ ꯑꯩꯁꯨ ꯆꯥꯛ ꯊꯣꯡꯅꯤꯉꯥꯏ ꯍꯧꯒꯠꯂꯦꯕ
ꯅꯪ ꯃꯤ ꯀꯌꯥꯒ ꯂꯩꯕꯣ
ꯏꯅꯥꯎꯅꯨꯄꯤ ꯑꯅꯤꯒ ꯑꯩꯒ ꯑꯍꯨꯝ
ꯑꯣ ꯅꯪꯅ ꯅꯪꯅ ꯁꯤꯟꯅꯔꯒ ꯂꯩꯕꯅꯤꯅꯦ
ꯎꯝ ꯑꯩ ꯁꯤꯅꯤꯌꯔ ꯑꯣꯏꯕꯅꯤꯅ ꯃꯣꯏꯅꯤꯗ ꯇꯧꯁꯜꯂꯣ ꯆꯠꯂꯣ ꯑꯗꯨꯝ ꯈꯣꯠꯂꯣ ꯍꯥꯏꯔꯒ ꯂꯩꯕꯅꯤꯅꯦ
ꯎꯝ
ꯕꯣꯁ ꯑꯣꯏꯔꯒ ꯂꯩꯕꯅꯦ ꯑꯩꯅ
ꯐꯔꯦ ꯐꯩ ꯅꯪꯁꯦ ꯊꯕꯛ ꯐꯒꯗꯧꯕ ꯃꯥꯜꯂꯦ ꯉꯟꯅ ꯍꯧꯒꯠꯄ ꯉꯟꯅ ꯆꯥꯕ ꯌꯥꯏꯌꯦ
ꯉꯟꯅꯗꯤ ꯍꯧꯒꯠꯇ꯭ꯔꯦ ꯏ ꯈꯨꯟꯗ ꯂꯩꯔꯗꯤ ꯉꯟꯕꯅꯦ ꯑꯦꯠ ꯂꯤꯁꯠ ꯑꯥ ꯐꯣꯔꯗ ꯍꯧꯒꯠꯄꯅꯦꯕ ꯈꯨꯟꯗ ꯂꯩꯔꯗꯤ ꯃꯥꯗꯤ ꯄꯨꯡ ꯃꯔꯤꯗ
ꯐꯣꯔꯗ ꯍꯧꯒꯠꯂ ꯀꯔꯤ ꯇꯧꯕ꯭ꯔꯥ ꯅꯪ ꯐꯣꯔꯗ ꯍꯧꯒꯠꯂ ꯀꯔꯤ ꯇꯧ ꯀꯔꯤ ꯇꯧꯔ ꯂꯩꯕ꯭ꯔꯣ ꯐꯣꯔꯗ ꯍꯧꯒꯠꯂ
ꯐꯣꯔꯗ ꯍꯧꯒꯠꯂꯒ ꯀꯩꯀꯩꯅꯣ ꯇꯧꯔꯒ ꯂꯧ ꯆꯠꯅꯤꯡꯉꯥꯏ ꯀꯩꯀꯩꯅꯣ ꯈꯣꯠꯂꯒ ꯇꯧꯕꯅꯤ ꯍꯧꯒꯠꯂ ꯀꯩꯀꯩꯅꯣ ꯁꯦꯡꯗꯣꯛꯔꯒ ꯃꯣꯔꯅꯤꯡ ꯋꯥꯛ ꯇꯧꯔꯒ ꯀꯩꯅꯣ ꯇꯧꯔꯅꯤ
ꯌꯥꯝ ꯊꯕꯛ ꯊꯕꯛ ꯌꯥꯝ ꯐꯕ ꯅꯨꯄꯤꯅꯤꯅꯦ ꯅꯪꯁꯦ
ꯌꯥꯗꯦ ꯃꯇꯥꯡꯅ ꯌꯥꯗꯕꯒꯤꯅꯦ ꯈꯨꯟꯗꯗꯤ ꯃꯣꯏꯗꯣ ꯑꯈꯣꯏ ꯃꯥꯁꯤꯡꯗꯣ ꯋꯥꯔꯦꯅꯅꯦ
ꯄꯥ ꯅꯨꯄꯥ ꯃꯁꯛ ꯐꯖꯕ ꯐꯪꯉꯅꯤ ꯅꯪ ꯐ꯭ꯌꯨꯆꯔꯗ ꯐꯪꯕꯁꯨ ꯑꯣꯏꯁꯅꯨ ꯍꯣꯏꯗꯥ ꯍꯣꯏꯗꯥ ꯅꯨꯗꯥ ꯑꯩꯅ ꯕ꯭ꯂꯦꯁꯤꯡ ꯄꯤꯈ꯭ꯔꯕꯅꯦ ꯅꯪ ꯐꯖꯅ
ꯐꯥ ꯅꯨꯄꯥ ꯐꯖꯕꯅꯤꯅꯦ ꯑꯩꯅ ꯌꯦꯡꯉꯤꯁꯦ ꯃꯁꯛ ꯊꯤꯔ ꯃꯁꯛ ꯌꯥꯝ ꯐꯖꯗ꯭ꯔꯁꯨ ꯌꯥꯏꯌꯦꯕꯀꯣ
ꯃꯁꯛ ꯂꯣꯏ ꯌꯦꯡꯕ ꯃꯥꯂꯦꯗ ꯅꯣꯏ ꯅꯨꯄꯤꯁꯤꯡꯁꯦ ꯑꯃ ꯍꯥꯏꯌꯦ
ꯐꯨ ꯍꯥꯏꯕꯁꯨ ꯂꯩꯌꯦꯗꯅ
ꯅꯨꯄꯤꯁꯤꯡꯁꯦ ꯍꯪꯕ ꯀꯥꯟꯗ ꯃꯁꯛꯇꯤ ꯌꯦꯡꯗꯦ ꯍꯥꯏꯔꯒ ꯑꯃꯕꯨ ꯍꯪꯒꯅꯤ ꯑꯗꯨꯃꯥꯏꯅ ꯍꯥꯏꯒꯅꯤ ꯑꯗꯨꯒ ꯃꯁꯛꯇꯤ ꯑꯗꯨꯝ ꯌꯦꯡꯉꯅꯤ
ꯑꯩꯗꯤ ꯑꯁꯦꯡꯕ ꯍꯥꯏꯒꯦ ꯀꯩꯅꯣꯅꯦ ꯑꯩꯗꯤꯀꯣ ꯁꯛ ꯍꯥꯏꯕꯗꯣ ꯌꯥꯝ ꯊꯤꯛꯃꯜꯂꯁꯨ ꯀꯩꯅꯣ ꯈꯪꯉꯦꯗꯅ ꯑꯗꯨ ꯅꯠꯇꯕꯤꯗ ꯃꯤꯗꯤꯌꯝꯗ ꯍꯥꯏꯕ ꯇꯥꯔꯦ ꯌꯥꯝ ꯐꯖꯃꯜꯂꯁꯨ ꯌꯥꯗꯕꯅꯤ ꯐꯖꯕꯁꯤꯡꯗꯣ ꯃꯣꯏ ꯄꯨꯛꯅꯤꯡ ꯁꯦꯡꯗꯦꯕ ꯐꯖꯕ ꯅꯨꯄꯥ ꯐꯖꯕꯁꯤꯡꯁꯨ ꯀꯩꯅꯣ ꯆꯂꯥꯛꯂꯦꯕꯀꯣ ꯑꯗꯨꯒꯤ ꯅꯨ ꯌꯥꯝ ꯈꯣꯏ ꯄꯨꯛꯅꯤꯡ ꯁꯦꯡꯕ ꯅꯨꯄꯤꯕꯨ ꯈꯪꯅꯕ ꯐꯖꯅ ꯇꯧꯕ ꯑꯩꯗꯒꯤ ꯍꯦꯟꯅ ꯃꯣꯏꯅ ꯃꯦꯆꯌꯣꯔ ꯑꯣꯏꯕꯗꯣ ꯑꯗꯨꯅ ꯄꯥꯝꯃꯦ ꯑꯩꯅ ꯃꯦꯆꯌꯣꯔ ꯑꯣꯏꯔꯒ ꯃꯥꯄꯥ ꯑꯣꯏꯗ꯭ꯔꯗꯤ ꯌꯥꯅꯦꯕ ꯃꯥꯅ ꯑꯣꯏꯁꯅꯨ ꯑꯩꯅ ꯑꯩꯗꯤ ꯑꯗꯨꯝ ꯖꯁ ꯂꯩꯅꯤꯡꯉꯦꯕꯀꯣ
ꯎꯝ
ꯅꯥꯕꯗꯣꯅ ꯗꯨꯅ ꯄꯥꯃꯦꯕ
ꯑꯣꯀꯦ ꯑꯣꯀꯦ
ꯅꯩꯗꯤ ꯅꯨꯄꯤ ꯐꯖꯅ ꯌꯦꯡꯉꯅꯤ ꯅꯨꯄꯥ ꯁꯤꯡ ꯇꯥ ꯅꯨꯄꯤ ꯊꯤꯕꯤꯌꯣ ꯍꯥꯏꯔꯅꯤ ꯀꯣ ꯕꯔꯄꯤꯌꯣ ꯍꯥꯏꯔꯤꯕ ꯃꯁꯛ ꯊꯥꯔꯛꯇꯦ ꯑꯁ ꯁꯤꯗꯤ ꯄꯥꯝꯗꯦ ꯍꯥꯏꯗꯣꯏꯅꯦ ꯍ
ꯐꯠꯖꯇꯦꯅ ꯍꯥꯏꯕ
ꯑ ꯐꯖꯠꯇꯦ ꯁꯤꯗꯤ ꯑꯩ ꯄꯥꯝꯗꯦ ꯍꯥꯏꯔꯒꯅꯦ ꯇꯧꯔꯅꯦꯕ
ꯑꯩꯗ ꯅꯨꯄꯥꯗꯤ ꯅꯨꯄꯤ ꯃꯁꯛ ꯐꯖꯕ ꯌꯦꯡꯕ ꯄꯥꯝꯃꯤꯅ
ꯏꯁ ꯑꯗꯨꯗꯤ ꯂꯩꯏ ꯔꯣꯏ ꯐꯖꯕꯁꯤꯡꯗꯤ ꯐꯖꯕꯁꯤꯡꯅ ꯑꯗꯨꯝ ꯑꯣꯀꯨꯄꯥꯏ ꯇꯧꯈ꯭ꯔꯦ
ꯑꯗꯨꯗꯤꯈꯤ ꯑꯗꯨ ꯑꯗꯨꯗꯤ ꯝ ꯁꯖ ꯀꯗꯦ
ꯑꯗꯣ ꯂꯩꯌꯦꯗꯅꯥ ꯐꯖ ꯑ ꯊꯤ ꯃꯟꯕꯁꯨ ꯄꯥꯝꯃꯣꯏ ꯑꯩ ꯈꯪꯉꯦ ꯅꯨꯄꯥꯁꯤꯡꯁꯨ ꯑꯗꯨ ꯑꯣꯏꯔꯁꯨ ꯃꯦꯗꯤꯌꯝꯗ ꯌꯦꯡꯉꯣꯕ ꯃꯥꯒꯤ ꯄꯨꯛꯅꯤꯡ ꯁꯦꯡꯕ ꯃꯥꯅ ꯇꯧꯕ ꯈꯣꯠꯄ ꯑꯗꯨꯗꯣ ꯌꯦꯡꯉꯣꯕ ꯂꯣꯏꯅꯃꯛ ꯐꯖꯕ ꯊꯤꯔꯗꯤ ꯂꯩꯔꯔꯣꯏ ꯗꯨꯅꯤꯌꯥꯗꯗꯤ ꯂꯩꯔꯔꯣꯏꯕ
ꯎꯝ
ꯐꯖꯕꯁꯨ ꯐꯖꯕꯁꯤꯡꯅꯅꯦ ꯌꯨꯝ ꯇꯣꯈꯥꯏꯕꯗꯣ ꯈꯪꯗ꯭ꯔꯣ
ꯅꯨꯄꯤ ꯐꯖꯕꯁꯦ
ꯄꯥꯞꯅꯦ ꯄꯥꯞ ꯅꯨꯄꯤ ꯐꯖꯕꯁꯨ ꯄꯥꯞ
ꯄꯥꯞ
ꯄꯥꯞ ꯑꯣꯏꯕꯅꯦ ꯑꯗꯨꯒꯤꯅꯤꯗ ꯅꯣꯏꯁꯨ ꯐꯖꯕ ꯌꯦꯡꯕꯗꯤ ꯌꯦꯡꯉꯨ ꯐꯪꯕꯁꯨ ꯐꯪꯒꯅꯤꯗ ꯍꯧꯖꯤꯛꯀꯥꯟꯗꯤ ꯐꯖꯕꯁꯨ ꯌꯥꯝ ꯂꯩꯔꯝꯅꯦ
ꯐꯖꯕ ꯐꯪꯗ꯭ꯔꯦ ꯋꯥꯈ꯭ꯔꯦ ꯅꯨꯄꯤ ꯐꯪꯗ꯭ꯔꯦ ꯑꯗꯨꯏꯅꯦ ꯅꯨꯄꯤ ꯊꯤꯍꯟꯗꯕꯤ ꯆꯍꯤ ꯀꯨꯟꯊ꯭ꯔꯥ ꯍꯦꯟꯈ꯭ꯔꯦ ꯅꯣꯏ ꯑꯣꯏꯔꯗꯤ ꯆꯍꯤ ꯀꯨꯟꯊ꯭ꯔꯥ ꯍꯦꯜꯂ ꯅꯨꯄꯤ ꯀꯣꯏꯗꯅ ꯌꯥꯅꯤꯡꯕ꯭ꯔꯣ ꯁꯦ
ꯑꯦꯁ ꯀꯣꯏꯗꯕꯤꯗ ꯂꯩꯌꯨꯗ ꯑꯩꯗꯤ ꯄꯥꯝꯃꯦ ꯑꯗꯨꯅ
ꯑꯁ ꯅꯨꯄꯤ ꯐꯪꯗꯕꯤ ꯑꯩ ꯅꯨꯄꯤ ꯐꯪꯗ꯭ꯔꯗꯤ ꯅꯨꯄꯤ ꯊꯤꯔꯒꯦꯅ ꯂꯩꯕꯅꯤꯅꯦ ꯃꯊꯪ ꯆꯍꯤ ꯑꯗꯨ ꯅꯨꯄꯤ ꯁꯨꯨꯐꯪ ꯐꯪꯗ꯭ꯔꯦ ꯑꯦꯔꯦꯟꯁ ꯃꯦꯔꯦꯁ ꯑꯦꯔꯦꯟꯁ ꯃꯦꯔꯦꯁꯀꯨꯝꯕꯗꯤ ꯄꯥꯝꯗꯕ
ꯑꯗꯨꯁꯨ ꯐꯥꯕ ꯂꯩꯕꯅꯤꯗ ꯍꯥꯏꯕꯗꯤ ꯂꯣꯏꯅꯃꯛ ꯐꯠꯇꯦ ꯍꯥꯏꯕ ꯅꯠꯇꯦꯕꯀꯣ ꯑꯦꯔꯦꯟꯖ ꯑꯗꯨꯅꯦ ꯍꯥꯟꯅ ꯃꯣꯏꯅ ꯅꯣꯏ ꯐꯦꯃꯤꯂꯤꯁꯤꯡꯅ ꯇꯧꯕꯤꯔꯗꯤ ꯅꯣꯏ ꯑ ꯑꯗꯣ ꯈꯪꯅꯔꯒ ꯇꯧꯕ ꯌꯥꯏꯌꯦꯅ ꯑꯁ ꯁꯤꯗꯤ ꯌꯥꯒꯅꯤ ꯍꯥꯏꯕꯗꯣ ꯗꯥꯏꯔꯦꯛ ꯊꯤꯕꯁꯨ ꯍꯧꯖꯤꯛꯀꯥꯟꯁꯦ ꯃꯣꯏꯒꯤ ꯂꯣꯏꯅꯃꯛ ꯋꯥꯔꯤ ꯍꯥꯏꯗꯕꯅꯦꯕꯀꯣ ꯅꯪꯅ ꯄꯥꯝꯕ ꯅꯨꯄꯤꯁꯤꯡꯁꯨ ꯂꯥꯁ ꯇ ꯋꯥꯔꯤ ꯈꯪꯉꯗꯤ ꯅꯪ ꯎꯄꯥꯏ ꯂꯩꯇ꯭ꯔꯦꯅ ꯑꯦꯔꯦꯟꯖ ꯃꯦꯔꯦꯁꯖꯤ ꯈꯪꯅꯔꯦ ꯌꯨꯝ ꯈꯪꯅꯔꯦ ꯌꯨꯝꯗꯁꯨ ꯅꯨꯡꯁꯤꯕꯤꯒꯅꯤ ꯅꯣꯏ ꯐꯦꯃꯤꯂꯤꯅꯁꯨ ꯅꯨꯡꯁꯤꯕꯤꯒꯅꯤ ꯑꯗꯨꯅꯦꯔꯥ ꯅꯣꯏꯅꯤꯁꯨ ꯈꯪꯅꯕ ꯌꯥꯔꯦ ꯍꯥꯏꯕꯗꯣ
ꯄꯤꯁꯦ ꯀꯣꯏꯕ ꯋꯥꯏꯅꯦ ꯀꯣꯏꯕ ꯍꯩꯇꯕꯒꯤꯔꯥ ꯈꯪꯗꯦꯅꯤ
ꯍꯩꯒꯅꯤꯗ ꯇꯧꯔꯛꯑꯗꯤ ꯅꯣꯏꯗꯤ ꯍꯩꯔꯝꯅꯤꯅ ꯑꯦꯛꯁꯄꯔꯦꯟ ꯂꯩꯔꯝꯅꯤ ꯂꯣꯏꯅ ꯌꯥꯝꯅ
ꯀꯨꯟꯊ꯭ꯔꯥ ꯍꯦꯟꯕꯕꯨ ꯍꯩꯇ꯭ꯔꯗꯤ ꯏꯁ
ꯌꯦꯡꯉꯣ ꯌꯦꯡꯉꯣ ꯍꯌꯦꯡꯃꯛ ꯍꯧꯔꯣ ꯀꯨꯟꯊ꯭ꯔꯥ ꯍꯦꯜꯂꯗꯤ
ꯅꯨꯄꯥ ꯅꯨꯄꯥꯗꯤ ꯀꯨꯟꯊ꯭ꯔꯥ ꯍꯦꯜꯂꯨꯁꯨ ꯀꯥꯏꯗꯦꯅ
ꯀꯥꯏꯗ꯭ꯔꯁꯨ ꯌꯦꯡꯕ ꯍꯧꯕ ꯌꯥꯔꯦ ꯍꯧꯖꯤꯛ ꯃꯇꯝꯗꯤ
ꯅꯨꯄꯤꯅ ꯑꯗꯨꯝ ꯄꯥꯝꯕꯅꯤꯗ ꯆꯍꯤ ꯀꯨꯟꯊ꯭ꯔꯥ ꯃꯉꯥ ꯁꯨꯔꯁꯨ
ꯄꯥꯝꯕꯅꯦ ꯑꯗꯨꯁꯨ ꯌꯥꯝ ꯊꯤꯃꯜ ꯀꯩꯅꯣ ꯌꯥꯝ ꯌꯥꯝꯃꯜꯂꯁꯨ ꯄꯥꯝꯗꯕꯅꯦ ꯅꯨꯄꯤ ꯑꯉꯥꯡꯁꯤꯡꯗꯤ ꯄꯥꯝꯗꯝꯅꯤ ꯍꯥꯏꯕꯗꯤ ꯃꯣꯏꯗꯤ ꯊꯨꯅ ꯌꯨꯝ ꯄꯥꯟꯒꯅꯤ ꯍꯥꯏꯕ ꯋꯥꯈꯜ ꯂꯩꯌꯦꯕ ꯑꯗꯨꯒꯤ ꯇꯟꯕꯅꯦꯕ ꯑꯗꯨꯒꯤ ꯑꯉꯥꯡꯗ ꯑꯗꯨꯝ ꯁꯤꯟ ꯅꯨꯡꯁꯤꯅꯕꯅꯦ ꯑꯅꯦꯝꯕꯗ
ꯑꯗꯨꯗꯤ ꯅꯣꯏ ꯑꯉꯥꯡ ꯃꯆꯥ ꯄꯥꯝꯕ꯭ꯔꯣꯅꯦ ꯅꯨꯄꯥ ꯆꯍꯤ ꯑꯉꯥꯡ ꯑꯣꯏꯒꯦꯗꯁꯨ ꯅꯣꯏ
ꯄꯥꯝꯗꯦ ꯑꯩꯕꯨꯗꯤ ꯄꯥꯝꯗꯦ ꯑꯗꯣ ꯃꯤ ꯑꯇꯩ ꯍꯥꯏꯕꯅꯤꯗ ꯑꯩꯗꯤ ꯑꯩꯗꯒꯤ ꯑꯦꯂꯤꯁ ꯐꯣꯔ ꯏꯔ ꯑꯦꯠꯂꯤꯁ ꯐꯥꯏꯚ ꯏꯔꯒꯨꯝꯕ ꯄꯥꯝꯃꯦꯕꯀꯣ
ꯑꯣ ꯐꯩ ꯐꯩ
ꯑꯉꯥꯡꯗ ꯅꯨꯡꯁꯤꯅꯤꯡꯗꯦ ꯑꯩꯒꯤ ꯏꯅꯥꯎꯅꯨꯄꯥꯒꯨꯝꯕꯗ ꯏꯁ ꯀꯃꯥꯏꯅ ꯑꯩ ꯉꯥ ꯍꯩꯅꯗꯦ ꯑꯩꯒꯤ ꯑꯩꯒꯤ ꯕꯦꯠꯁ ꯐꯥꯎ ꯑꯩ ꯀꯣꯏꯅꯗꯦꯕ ꯑꯩꯒꯤ ꯍꯥꯏ ꯁ꯭ꯀꯨꯜ ꯂꯥꯏꯐꯇ
ꯏꯕꯥꯅꯤ ꯆꯥꯟꯅꯒꯗꯧ ꯃꯥꯥꯡꯂꯦꯍꯦ
ꯏꯁ ꯆꯅꯗꯦ ꯆꯅꯥꯗꯦ ꯀꯩꯒꯤ ꯆꯅꯥ
ꯅꯪ ꯑꯣꯏꯅ ꯇꯧꯔꯅꯤꯀꯣ ꯑꯩꯅ
ꯌꯦꯁ ꯑꯩ ꯃꯤ ꯂꯩꯔꯤꯗꯤ ꯀꯃꯥꯏ ꯇꯧꯗꯣꯏꯕ
ꯑꯗꯣ ꯃꯤ ꯂꯩꯔꯁꯨ ꯒꯣꯜ ꯀꯤꯞꯄꯔ ꯂꯩꯔꯁꯨ ꯒꯣꯜ ꯆꯟꯕꯥꯏ ꯆꯟꯕ ꯌꯥꯏꯗꯅ
ꯑꯦꯏꯁ ꯂꯣꯏꯦꯗ ꯋꯥ ꯐꯥꯎꯗꯤ ꯅꯩꯗꯤꯍꯦ ꯑꯗꯣ ꯅꯨꯡꯁꯤꯕꯗꯤ ꯑꯃꯥꯈꯛꯇꯅꯤ ꯍꯥꯏꯕꯗꯣ ꯑꯦ
ꯑꯗꯨ ꯅꯪ ꯂꯩꯔꯁꯨ ꯅꯪ ꯂꯩꯁꯥꯕꯤ ꯑꯣꯏꯕꯤꯌꯦ ꯊꯨꯡꯅꯗ꯭ꯔꯤ ꯇ꯭ꯔꯥꯏ ꯇꯧꯕ ꯌꯥꯏꯅ ꯄꯥꯈꯪꯅꯤ ꯀꯩꯅꯣ ꯑꯩꯁꯨ ꯅꯪꯁꯨ ꯂꯩꯁꯕꯤꯅꯤ
ꯆꯨꯝꯃꯦꯗ ꯑꯗꯨꯕꯨꯗꯤꯀꯣ ꯗꯤꯁꯥꯏꯠ ꯇꯧꯕ ꯉꯝꯗꯦ ꯑꯗꯣ ꯍꯥꯏꯕꯗꯤ ꯆꯤꯇꯤꯡ ꯑꯣ ꯀꯩꯅꯣ ꯃꯤꯉꯣꯟꯗꯥ ꯀꯩ ꯀꯩꯅꯣ ꯇꯧꯔꯒ ꯑꯩꯗꯤ ꯍꯩꯅꯗꯦꯕ ꯑꯗꯨꯒꯤꯅꯦꯗ꯫
ꯑꯣ ꯊꯃꯣꯏ ꯌꯥꯝ ꯁꯦꯡꯕꯤꯅꯦꯕ
ꯑꯅꯤ ꯑꯍꯨꯝ ꯆꯠꯄꯗꯣ ꯑꯍꯩꯅ ꯑꯩ ꯍꯩꯇꯦꯕ ꯄꯨꯟꯁꯤꯁꯤꯁꯨ ꯇꯧꯔꯛꯇꯝꯅꯦꯅ ꯍꯩꯇꯦꯕ ꯑꯩ
ꯀꯥꯏꯗꯦ ꯀꯥꯏꯗꯦ ꯅꯪꯅ ꯌꯥꯝ ꯂꯣꯏꯌꯜ ꯑꯣꯏꯒꯦ ꯍꯥꯏꯗꯤ ꯀꯩꯁꯨ ꯀꯥꯏꯗꯦ꯫
ꯎꯝ
ꯑꯩꯗꯤ ꯇ꯭ꯔꯥꯏ ꯇꯧꯁꯦꯔꯅ ꯈꯟꯕꯅꯤꯅꯦ ꯚꯦꯀꯦꯟꯁꯤ ꯂꯩ
ꯍꯦ ꯚꯦꯀꯦꯟꯁꯤ ꯀꯥꯏꯗ ꯍꯧꯖꯤꯛ ꯀꯟꯁꯦ ꯚꯦꯀꯦꯟꯁꯤ ꯂꯩꯇꯕꯅꯦꯀꯣ ꯅꯨꯄꯤꯁꯤꯡꯁꯨ ꯐꯖꯟꯅ ꯌꯦꯡꯉꯣꯀꯣ
ꯇꯨꯅꯦ ꯑꯁ ꯊꯖꯥꯗ꯭ꯔꯦ ꯃꯤꯁꯤꯡꯁꯦ
ꯚꯦꯀꯦꯟꯁꯤ ꯂꯩꯕꯁꯦ ꯌꯥꯝ ꯑꯅꯦꯝꯕꯗ ꯌꯥꯝꯗ꯭ꯔꯦꯕꯀꯣ
ꯎꯝ
ꯌꯥꯝ ꯀꯩꯅꯣꯝꯅꯦꯅ ꯍꯧꯖꯤꯛꯀꯥꯟꯗꯤ ꯃꯇꯝꯅ ꯄꯨꯔꯛꯄꯧꯗꯣ ꯅꯣꯏꯗꯤ ꯉꯁꯤ ꯑꯗꯨꯝ ꯂꯩꯔꯅꯤ ꯊꯕꯛ ꯆꯠꯂꯣꯏ
ꯑꯗꯨꯝ ꯂꯩꯔꯤꯅꯤ, ꯑꯗꯨꯝ ꯂꯩꯔꯅꯤ ꯍꯣꯏ꯫
ꯂꯥꯏꯔꯤꯛ ꯄꯥꯑꯣ ꯃꯤ ꯑꯣꯏꯅꯕ ꯑꯗꯨꯗꯤ ꯅꯨꯄꯤꯁꯨ ꯋꯥꯠꯂꯣꯏ ꯅꯨꯄꯤ ꯐꯖ ꯐꯖꯕꯁꯨ ꯊꯦꯡꯅꯒꯅꯤ
ꯑꯥ ꯁꯤꯗꯤ ꯑꯗꯨ ꯄꯥꯝꯗꯦ ꯅꯨꯄꯤꯁꯤꯡꯗꯣ ꯑꯗꯨꯗꯤ ꯑꯗꯨꯗꯤ ꯄꯩꯁꯥ ꯄꯥꯝꯕꯒꯤ ꯂꯥꯛꯄ ꯑꯣꯏꯔꯦ ꯅꯨꯄꯤ
ꯂꯩꯌꯦꯗꯅ ꯑꯗꯨ ꯑꯣꯏꯔꯁꯨ ꯅꯨꯄꯤꯗꯣ ꯊꯤꯕ ꯋꯥꯠꯂꯣꯏ ꯍꯥꯏꯕꯅꯦꯗꯥ ꯈꯔ ꯑꯁ ꯑꯥ ꯈꯔ ꯑꯥ ꯀꯥ ꯃꯦꯆ꯭ꯌꯣꯔ ꯑꯣꯏꯕ ꯐꯪꯒꯅꯦꯕ ꯑꯗꯨꯃꯥꯏꯟ ꯇꯧꯔ ꯅꯪꯅ ꯃꯤ ꯀꯩꯅꯣꯝ ꯇꯧꯔꯗꯤ ꯄꯩꯁꯥꯒꯤ ꯋꯥ ꯅꯠꯇꯕꯗꯣ ꯅꯪꯅ ꯁ꯭ꯇꯦꯕꯜ ꯑꯣꯏꯔꯗꯤ ꯃꯤꯁꯤꯡꯁꯨ ꯀꯩꯅꯣꯝ ꯂꯥꯛꯀꯅꯦ ꯇꯧꯕꯅꯦꯗ ꯑꯩꯗꯤ ꯃꯨꯟꯅꯗꯤ ꯈꯪꯉꯣꯏ ꯀꯦꯝ ꯆꯠꯇ꯭ꯔꯥ ꯑꯗꯨꯒꯤꯅꯦꯗ ꯑꯣꯖ ꯑꯝ
ꯌꯝ ꯈꯪꯉꯦꯀꯣ ꯃꯦꯊꯥ
ꯍꯥꯥ
ꯌꯥꯝ ꯈꯪꯉꯦꯀꯣ ꯅꯪꯁꯦ
ꯈꯪꯉꯦ ꯂꯣꯏꯅꯃꯗꯤ ꯈꯪꯉꯦ ꯑꯗꯣ
ꯌꯨꯝ ꯄꯥꯟꯕ ꯌꯥꯝ ꯍꯩꯒꯅꯤ
ꯍꯩꯇꯦ ꯌꯥꯝ ꯇꯟꯕꯒꯤ ꯌꯨꯝꯄꯨꯁꯨ ꯄꯥꯟꯅꯤꯡꯗꯦ ꯏꯟꯗꯤꯄꯦꯟꯗꯦꯟ ꯑꯣꯏꯅꯤꯡꯉꯦ ꯄꯩꯁꯥ ꯏꯁꯥꯒꯤ ꯊꯣꯛꯔꯒ ꯇꯧꯕꯗꯣ ꯄꯥꯝꯃꯦ꯫ ꯃꯤꯒꯤ ꯅꯤꯕꯥ ꯆꯥꯕꯗꯣ ꯑꯩ ꯍꯩ
ꯄꯨꯔꯥ ꯇꯧꯗꯣꯏꯅꯤꯅꯦ ꯅꯪꯁꯦ
ꯍꯥꯥ
ꯐꯦꯝꯃꯤꯅꯤꯁ ꯀꯥꯡꯕꯨꯅꯤꯅꯦ ꯅꯪꯁꯦ ꯄꯨꯔꯥ ꯑꯗꯨꯗꯤ?
ꯑꯗꯨꯅꯦ ꯑꯗꯨꯅ ꯄꯥꯝꯃꯦꯕꯀꯣ ꯏꯁꯥ ꯏꯟꯗꯤꯄꯦꯟꯗꯦꯟ ꯇꯧꯕꯅ ꯑꯩꯒꯤ ꯑꯦꯛꯖꯥꯝꯄꯜ ꯑꯩ ꯌꯨꯝ ꯄꯥꯜꯂꯁꯨ ꯑꯩꯒꯤ ꯅꯨꯄꯥꯒꯤ ꯄꯩꯁꯥ ꯈꯛꯇ ꯂꯧꯕꯗꯣ ꯄꯥꯝꯗꯦꯕ ꯑꯩꯒꯤꯁꯨ ꯊꯣꯛꯄꯥ ꯃꯥꯒꯤꯁꯨ ꯊꯣꯛꯄꯥ ꯑꯗꯣ ꯄꯥꯝꯃꯦꯕ꯫
ꯅꯪꯁꯤ ꯀꯣ ꯅꯨꯄꯥꯒꯤ ꯀꯟꯇ꯭ꯔꯣꯜꯗ ꯂꯩꯅꯤꯡꯗꯦ ꯁꯤꯅꯤꯅꯦ
ꯂꯩꯕꯗꯤ ꯂꯩꯅꯤ ꯂꯩ ꯍꯥꯏꯕꯗꯤ ꯆꯨꯝꯕ ꯀꯥꯟꯗꯗꯤ ꯂꯩꯒꯅꯤ ꯑꯗꯣ ꯑꯔꯥꯟꯕꯗꯗꯤ ꯀꯃꯥꯏꯅ ꯂꯩꯗꯣꯏꯕ ꯍꯥꯏꯕꯗꯤ ꯑꯦꯗꯖꯁ ꯇꯧꯅꯕꯗꯣ ꯄꯥꯝꯃꯦꯅ ꯑꯩꯈꯣꯏꯁꯨ ꯅꯨꯄꯤꯁꯨ ꯍꯧꯖꯤꯛꯀꯥꯟꯗꯤ
ꯂꯣꯏꯅꯃꯛ ꯃꯣꯏꯒꯤ ꯄ꯭ꯔꯦꯁꯔꯗ ꯂꯩꯔꯦ ꯂꯩꯕꯗꯤ ꯌꯥꯔꯣꯏꯕ ꯍꯧꯖꯤꯛꯀꯥꯟꯗꯤ ꯑꯆꯨꯝ ꯑ ꯃꯥ ꯃꯥꯅ ꯍꯥꯏꯕ ꯀꯥꯟꯗꯁꯨ ꯌꯥꯕ ꯃꯇꯝ ꯂꯩꯅꯤ ꯕꯀꯣ ꯑꯗꯨ ꯄꯩꯁꯥꯒꯤ ꯈꯣꯠꯄ ꯑꯗꯨ ꯃꯔꯛꯇꯗꯤ ꯑꯩꯗꯤ ꯑꯩꯒꯤ ꯏꯁꯥꯅ ꯊꯣꯛꯄꯅ ꯄꯥꯝꯃꯦ ꯍꯥꯏꯕꯋꯥꯅꯦꯗ ꯑꯗꯨꯗꯤ ꯄ꯭ꯔꯣꯕ꯭ꯂꯦꯝ ꯂꯩꯔꯅꯣꯏꯅ ꯑꯩꯅ ꯆꯥꯅꯤꯡꯕ ꯆꯥꯒꯅꯤ ꯍꯥꯏꯕꯗꯤ ꯅꯨꯄꯥꯒꯤ ꯄꯩꯁꯥ ꯈꯔ ꯂꯧꯔꯒ ꯆꯥꯕꯁꯨ ꯅꯨꯡꯉꯥꯏꯇꯕꯅꯤꯗ
ꯅꯨꯄꯥꯒꯤ ꯄꯩꯁꯥꯗꯨꯁꯨ ꯅꯪꯒꯤ ꯄꯩꯁꯥꯅꯤ ꯀꯩꯅꯣ ꯅꯕꯥꯅꯤ ꯊꯨꯡꯅꯔꯗꯤ ꯑꯃ ꯀꯩꯅꯣ ꯑꯃ ꯑꯅꯤꯅ ꯑꯩꯒꯤ ꯄꯩꯁꯥꯁꯨ ꯃꯥꯒꯤ ꯄꯩꯁꯥꯅꯤ
ꯀꯣꯟꯅꯗ꯭ꯔꯥꯗꯤ ꯃꯥꯒꯤ ꯌꯥꯝ ꯆꯪꯕꯅꯤꯗꯥ ꯑꯗꯨꯒꯤꯅꯦꯗꯥ ꯑꯩꯅ ꯑꯩꯅ ꯄꯥꯏꯔꯁꯨ ꯑꯗꯨꯝ ꯆꯞ ꯃꯥꯟꯅꯩꯌꯦ ꯑꯗꯨ ꯑꯣꯏꯔꯁꯨ ꯑꯩꯅ ꯊꯣꯛꯄꯗꯣ ꯑꯗꯨꯅ ꯍꯦꯟꯅ ꯄꯥꯝꯃꯦꯗ ꯑꯩ ꯈꯨꯠꯇ ꯄꯩꯁꯥ ꯐꯪꯉꯦꯗꯅ ꯑꯗꯨꯋꯥꯅꯦꯗ
ꯑꯃ ꯂꯝ